ꯑꯥ ꯇꯥꯏ ꯀꯣ ꯎꯝ ꯒꯨꯗ ꯃꯣꯔꯅꯤꯡ ꯒꯨꯗ ꯃꯣꯔꯅꯤꯡ
ꯃꯣꯔꯅꯤꯡ ꯒꯨꯗ ꯃꯣꯔꯅꯤꯡ ꯅꯨꯡꯉꯥꯏꯔꯤ ꯀꯣ
ꯍꯣꯏ ꯅꯨꯡꯉꯥꯏꯔꯤ ꯉꯁꯤꯕꯨꯗꯤ
ꯁꯤꯗꯤ ꯉꯟꯅ ꯍꯧꯒꯠꯂꯦ
ꯑꯥꯎ ꯑꯥꯎ ꯐꯩꯅꯦ ꯉꯁꯤꯗꯤ ꯌꯥꯝ ꯉꯟꯕꯁꯨꯅꯠꯇꯦ ꯉꯁꯤꯁꯦ ꯅꯣꯡ ꯆꯨꯕꯅꯤꯅ ꯈꯥꯔ ꯅꯅꯨꯡꯉꯥꯏ ꯅ ꯇꯨꯝꯊꯔꯒꯦ
ꯅꯣꯡ ꯆꯨꯕꯗꯨꯗ ꯈꯔ ꯅꯨꯡꯉꯥꯏꯅ ꯇꯨꯝꯒꯦ ꯍꯥꯏꯔꯒ
ꯑꯥꯎ ꯑꯥꯎ ꯑꯉꯥꯡ ꯂꯩꯕꯗꯤ ꯑꯗꯨꯃꯥꯏ ꯇꯧꯗꯤ ꯇꯧꯕꯅꯦ
ꯎꯝ
ꯀꯔꯤ ꯆꯥꯛ ꯏꯟꯁꯥꯡ ꯊꯣꯡꯒꯦꯔ ꯉꯁꯤꯗꯤ ꯀꯔꯤ ꯃꯊꯦꯜ ꯃꯊꯦꯜ ꯇꯧꯒꯦ ꯍꯥꯏꯕ꯭ꯔꯣ
ꯉꯁꯤꯗꯤ ꯑꯂꯨꯒ ꯑꯥ ꯀ ꯁꯧꯒꯔꯤ ꯊꯣꯡꯒꯦ
ꯑꯩꯁꯨ ꯁꯨꯃꯥꯏ ꯈꯜꯂꯦ ꯑꯂꯨꯕꯨꯗꯤ ꯅꯠꯇꯦ ꯗꯥꯜ ꯍꯋꯥꯏꯗꯣ
ꯑꯥꯎ ꯑꯥꯎ
ꯑꯗꯨ ꯊꯣꯡꯂꯒꯦ ꯁꯧꯒ꯭ꯔꯤ ꯍꯥꯞꯄꯒ ꯍꯥꯏꯅ ꯈꯜꯂꯤ ꯅꯣꯡ ꯆꯨꯄꯅꯤꯅ ꯃꯄꯥꯟ ꯊꯣꯛ ꯅꯤꯡꯉꯥꯏꯁꯨ ꯀꯩꯅꯣ ꯇꯧꯕ ꯉꯔꯥꯡꯗꯣ ꯕꯖꯥꯔꯗ ꯊꯣꯛ ꯀꯦ ꯇꯧꯕꯗ ꯇꯟꯈ꯭ꯔꯕꯀꯣ ꯆꯠꯊꯣꯛꯅꯤꯡꯉꯥꯏ ꯑꯌꯨꯛ ꯑꯣꯏꯅ ꯏꯪꯕꯗ ꯆꯠꯊꯣꯛꯀꯦꯅ ꯈꯜꯂꯒ ꯅꯣꯡ ꯆꯨꯔ ꯂꯥꯛꯑꯦ
ꯏꯟꯖꯥꯡ ꯅꯥꯄꯤ ꯁꯨ ꯌꯥꯝꯅ ꯍꯣꯡꯔꯝ꯭ꯔꯅꯤ ꯕꯖꯥꯔꯗ
ꯎꯝ ꯍꯟꯗꯛꯀꯥꯟ ꯎꯝ ꯍꯣꯏ ꯆꯠꯀꯦꯅ ꯈꯟꯕꯅꯤ ꯆꯠꯇ꯭ꯔꯦ ꯌꯨꯝꯗ ꯍꯦꯛꯇ ꯂꯩꯕꯗꯨ ꯊꯣꯡꯉꯒꯦꯅ
ꯎꯝ ꯑꯗꯨꯅ ꯐꯩ ꯌꯨꯝꯗ ꯈꯔ ꯈꯔ ꯍꯧ ꯕꯗꯣ ꯑꯗꯨꯝ ꯊꯣꯡꯕꯅ
ꯍꯣꯏ ꯁꯧꯒ꯭ꯔꯤꯗ ꯌꯨꯝꯃꯅꯥꯛꯇ ꯍꯧꯕꯅꯤꯅ ꯀꯣ ꯍꯦꯛꯇ ꯍꯦꯛꯂꯒ ꯊꯣꯡꯉꯒ ꯆꯥꯔꯒꯦ ꯍꯛꯆꯥꯡ ꯀꯩꯅꯣ ꯇꯧꯋꯦ ꯁꯤꯒꯨꯝꯕꯁꯤꯅꯗꯤ ꯂꯦꯟꯕ ꯃꯇꯝ ꯂꯦꯟꯕ ꯅꯨꯡꯉꯥꯏ ꯊꯥꯎ ꯌꯥꯝ ꯀꯟꯅ ꯀꯩꯅꯣ ꯇꯧꯔꯗꯤ ꯍꯟ ꯍꯟꯗꯛꯗꯤ ꯑꯗꯨꯝ ꯁꯥꯕꯅꯤꯅ ꯀꯣ ꯍ ꯏꯁꯥꯖꯦ ꯂꯩꯕ ꯅꯨꯡꯉꯥꯏꯇꯦ ꯍꯥꯏꯕ ꯗꯨꯝ ꯈꯔ ꯆꯝꯊꯣꯡꯒꯨꯝꯕ ꯑꯗꯨꯝ ꯃꯅꯥ ꯃꯁꯤꯡ ꯈꯔ ꯌꯥꯝ ꯆꯥꯕꯗꯨꯅ ꯅꯨꯡꯉꯥꯏꯌꯦ
ꯎꯝ
ꯑꯗꯨ ꯉꯁꯤꯗꯤ ꯀꯔꯤ ꯀꯔꯤ ꯊꯕꯛ ꯍꯣꯠꯅꯒꯦ ꯈꯟꯕ꯭ꯔꯣ
ꯉꯁꯤꯁꯤꯗꯤ ꯑꯗꯨꯝ ꯂꯩꯒꯅꯤ ꯍꯣꯏ ꯌꯨꯝꯗ ꯑꯗꯨꯝ ꯂꯩꯕ ꯇꯥꯔꯦ ꯊꯕꯛ ꯑꯇꯣꯞꯄꯁꯨ ꯂꯩꯌꯦ ꯅꯣꯡ ꯅꯣꯡ ꯆꯨꯕꯅꯤꯅ ꯅꯨꯡꯉꯥꯏꯔꯣꯏꯗ ꯊꯕꯛ ꯕꯛ ꯁꯨꯕꯁꯨ
ꯍꯣꯏꯅꯦ ꯑꯁꯤ ꯅꯣꯡ ꯆꯨꯕꯁꯤꯅꯗꯤ ꯏꯪꯕꯨꯗꯤ ꯏꯪꯕ ꯀꯣ ꯊꯕꯛꯄꯨꯗꯤ ꯆꯠꯊꯣꯛ ꯆꯠꯁꯤꯟ ꯊꯕꯛ ꯌꯨꯝ ꯃꯅꯥꯛꯇ ꯑꯣꯏꯔꯁꯨ ꯍꯤꯡꯒꯣꯟ ꯃꯆꯥ ꯑꯣꯏꯔꯁꯨ ꯇꯧꯕꯗꯤ ꯅꯨꯡꯉꯥꯏꯇꯦ ꯅꯣꯡ ꯇꯥꯕꯅꯤꯅ ꯑꯗꯨ ꯌꯨꯝꯗ ꯂꯩꯒꯦ ꯑꯗꯨꯃꯥꯏ ꯃꯇꯝ ꯂꯦꯟꯒꯦ ꯍꯥꯏꯔꯗꯤ ꯅꯣꯡ ꯆꯨꯕꯗꯨꯅꯗꯤ ꯂꯩꯕ ꯅꯨꯡꯉꯥꯏꯕ
ꯍꯣꯏ ꯃꯥꯅꯦ ꯉ ꯉꯔꯥꯡ ꯗꯤ ꯄꯨꯡ ꯀ꯭ꯌꯥꯗ ꯇꯨꯝꯕ
ꯉꯔꯥꯡꯗꯤ ꯄꯨꯡ ꯇꯔꯥꯃꯥꯊꯣꯏ ꯃꯈꯥꯏ ꯗ꯭ꯋꯥꯏꯗ ꯇꯨꯝꯃꯦ ꯕꯣꯜ ꯌꯦꯡꯉꯦ
ꯑꯣ ꯑꯩꯗꯤ ꯌꯦꯡꯕ ꯉꯝꯗ꯭ꯔꯦ ꯇꯨꯝꯅꯤꯡꯃꯟꯗꯅ
ꯎꯝ ꯑꯩꯅ ꯀꯩꯅꯣ ꯅꯨꯡꯊꯤꯟ ꯋꯥꯏꯔꯝ ꯅꯨꯡꯗꯥꯡ ꯋꯥꯏꯔꯝ ꯅꯠꯇꯕ ꯀꯩꯅꯣꯗ ꯄꯨꯡ ꯑꯍꯨꯝ ꯃꯔꯤ ꯗꯨꯋꯥꯏ ꯗꯨꯝ ꯉꯍꯥꯛ ꯇꯨꯝꯕ
ꯑꯥ
ꯑꯗꯨꯝ ꯋꯥꯔꯤ ꯁꯥ ꯁꯥꯔꯒ ꯇꯨꯝꯅꯤꯡꯕꯒꯤ ꯑꯁ ꯇꯨꯝꯒꯦ ꯍꯥꯏꯅ ꯇꯨꯝꯕꯗꯨꯗ ꯑꯃꯨꯛ ꯄꯨꯡ ꯃꯔꯤ ꯃꯈꯥꯏ ꯗꯨꯋꯥꯏꯗ ꯍꯧꯒꯠꯂ ꯑꯗꯨꯅ ꯇꯨꯝꯅꯤꯡꯗꯕ ꯅꯣꯡ ꯀꯩꯅꯣ ꯑꯌꯥꯝꯕ ꯃ ꯇꯝꯗꯗꯤ ꯑꯩꯗꯤ ꯉꯟ ꯉꯟꯅ ꯇꯨꯝꯃꯤꯗ ꯄꯨꯡ ꯅꯤꯄꯥꯟ ꯇꯔꯦꯠ ꯃꯈꯥꯏ ꯐꯥꯎꯗ ꯇꯨꯝꯕꯁꯨ ꯌꯥꯏ ꯂꯩ ꯂꯩ ꯂꯩꯕ ꯅꯨꯃꯤꯠ ꯂꯩꯌꯦ ꯇꯔꯦꯠ ꯃꯈꯥꯏꯗꯁꯨ ꯇꯨꯝꯃꯦ ꯅꯤꯄꯥꯟ ꯃ ꯄꯟꯗ ꯀ ꯇꯨꯝꯕ ꯃꯇꯝ ꯌꯥꯎ ꯄꯥꯛ ꯌꯥꯎꯗꯦ ꯅꯤꯄꯥꯟ ꯅꯤꯄꯥꯟ ꯃꯈꯥꯏ ꯈ꯭ꯋꯥꯏꯗ ꯊꯦꯡꯕꯁꯦ ꯃꯄꯥꯟꯅꯦ
ꯑꯁ ꯌꯥꯝ ꯐꯩꯅꯦ ꯅꯣꯏꯗꯤ ꯇꯥꯏꯃꯤꯡ ꯉꯟꯅꯁꯨ ꯇꯨꯝꯕ ꯉꯟꯅꯁꯨ ꯍꯧꯒꯠꯄ ꯀꯣ ꯑꯗꯨꯅꯗꯤ ꯍꯛꯆꯥꯡꯁꯦ ꯐꯩꯌꯦꯕ ꯑꯩꯈꯣꯏꯅ ꯄꯨꯡ ꯀꯌꯥꯗ ꯇꯨꯝꯕ꯭ꯔꯥ ꯍꯥꯏꯔꯒ ꯄꯨꯡ ꯇꯔꯥ ꯇꯔꯥꯃꯥꯊꯣꯏ
ꯑꯣ
ꯗꯨꯗ ꯑꯗꯨꯝ
ꯑ ꯄꯨꯡ ꯇꯔꯨꯛ ꯇꯔꯦꯠꯇ ꯑꯃꯨꯛ ꯍꯧꯒꯠꯄ
ꯑ
ꯑꯗꯨꯗꯤ ꯌꯥꯗ꯭ꯔꯦ ꯑꯁ ꯑꯗꯣꯏ ꯑ ꯀꯩꯅꯣ ꯑꯗꯨ ꯌꯥꯗ꯭ꯔꯦꯅꯦ ꯑꯩꯈꯣꯏꯁꯦ
ꯎꯝ ꯈꯔ ꯑꯉꯥꯡꯗꯨꯅ ꯌꯥꯔꯗꯤ ꯀꯣ ꯈꯔ ꯈꯔ ꯉꯟꯅ ꯇꯨꯝꯍꯜꯂꯣ ꯍꯥꯏꯕꯗꯤ ꯅꯤꯄꯥꯟ ꯃꯥ ꯄꯟ ꯀꯩꯅꯣ ꯈ꯭ꯋꯥꯏꯗ ꯊꯦꯡꯕꯁꯦ ꯃꯄꯟ ꯑꯗꯨꯋꯥꯏꯗ ꯊꯦ ꯇꯨꯝꯍꯜꯂꯣ
ꯎꯝ ꯃꯥꯟꯅ ꯌꯥꯗꯕꯅꯦꯗ ꯃꯅꯦ ꯈꯣꯏ ꯀꯅꯥ ꯀꯅꯥ ꯑꯗꯨꯝ ꯃꯤ ꯂꯩ ꯂꯩꯕꯗꯨꯗ ꯁꯥꯟꯅꯒꯦ ꯍꯥꯏꯔꯒꯀꯣ ꯑꯗꯨꯝ ꯂꯩꯕ ꯊꯦꯡꯅ ꯑꯗꯨꯝ ꯇꯨꯝꯈ꯭ꯔꯦ ꯃꯥꯗꯤ
ꯑꯗꯨꯅꯦ ꯑꯉꯥꯡ ꯍꯧꯖꯤꯛꯀꯥꯟ ꯑꯉꯥꯡꯁꯤꯗꯤ ꯀꯔꯤꯔꯥ ꯈꯪꯗꯦ ꯉꯟꯅ ꯇꯨꯝꯃꯣ ꯌꯥꯗꯦꯅꯦ ꯏꯌꯥꯝꯕꯁꯦ ꯈꯔ ꯈꯔꯕꯨꯗꯤ ꯂꯩꯌꯦꯀꯣ ꯑꯌꯥꯝꯕ ꯑꯉꯥꯡꯁꯤꯡꯁꯦ ꯎꯝ ꯊꯦꯡ ꯊꯦꯡꯅꯩ ꯌꯦꯕ
ꯎꯝ
ꯇꯨꯝꯕ ꯊꯦꯝꯕ ꯀꯟꯗ ꯊꯕꯛ ꯑꯃ ꯑꯣꯢ
ꯁꯥꯟꯅꯔꯒ ꯑꯗꯨꯝ ꯇꯧꯅꯤꯡꯕ ꯑꯍꯤꯡꯁꯤꯗ
ꯎꯝ ꯑꯗꯣ ꯃꯥ ꯇꯨꯝꯃꯀꯥꯟꯗꯗꯤ ꯑꯗꯨꯝ ꯐꯖꯅ
ꯍꯣꯏ ꯐꯖꯅ ꯇꯨꯝꯃꯦ ꯃ ꯄꯨꯛꯄꯨ ꯊꯥꯟꯂꯗꯤꯀꯣ ꯃꯕꯨꯛ ꯊꯜꯂꯗꯤ ꯐꯖꯅ ꯇꯨꯝꯃꯦ
ꯎꯝ ꯎꯝ
ꯇꯦ ꯗꯤꯁ ꯇꯥꯔꯕ ꯇꯧꯕꯁꯤꯅ ꯇꯨꯝꯕ ꯌꯥꯗ꯭ꯔꯦ
ꯑꯣ
ꯆꯥꯛꯄꯤꯁꯤꯔꯥ ꯍꯥꯏꯔꯁꯨ ꯎꯝ ꯍꯥꯏꯌꯦ ꯁꯪꯒꯣꯝ ꯄꯤꯁꯦꯔꯥ ꯍꯥꯏꯔꯒ ꯎꯝ ꯍꯥꯏꯌꯦ ꯁꯪꯒꯣꯝꯕꯨ ꯄꯤꯕꯤꯔꯗꯤ ꯑꯗꯨꯝ ꯇꯨꯝꯈ꯭ꯔꯦ ꯃꯥꯗꯤ
ꯗꯨ ꯈꯪꯗꯦꯍꯦ ꯑꯉꯥꯡꯁꯤꯡꯁꯦ ꯎꯝ ꯑꯗꯨꯅꯤ ꯃꯄꯨꯛ ꯊꯟꯍꯟꯗ꯭ꯔꯒ ꯅꯤꯡꯉꯥꯏ ꯀꯜꯂꯒ ꯀꯩꯅꯣ ꯅꯨꯡꯊꯤꯟꯗꯁꯨꯅꯦꯀꯣ ꯑꯌꯨꯛꯇꯁꯨꯅꯦ ꯃꯣꯏ ꯃꯄꯣꯛ ꯊꯟꯗ꯭ꯔꯗꯤ ꯁꯤ ꯑꯩ ꯆꯥꯛꯂꯝꯥꯑꯝꯃꯦ ꯍꯥꯏꯕꯁꯨ ꯃꯣꯏꯗꯤ ꯍꯥꯏ ꯍꯩꯇꯕ ꯑꯗꯨꯅ ꯃꯣꯏꯗ ꯑꯋꯥꯠ ꯑꯃ ꯂꯥꯛꯕꯗꯨꯗꯗꯤ ꯃꯣꯏꯁꯦ ꯎꯝ ꯍꯔꯥꯎꯕ ꯋꯥꯠꯂꯦꯕꯀꯣ ꯑꯉꯥꯡꯁꯤꯡ ꯀꯞꯀꯟꯕ ꯀꯨꯝꯕ ꯈꯔ ꯂꯩꯕꯗꯣ ꯃꯣꯏꯒꯤ ꯑꯋꯥꯠꯄꯗꯤ ꯂꯩꯗꯤ ꯂꯩꯕꯒꯤꯅꯤ ꯍꯥꯏꯕꯗꯤ ꯁꯤ ꯑꯩꯒꯤ ꯇꯧ ꯑꯁꯨꯃꯥꯏꯅ ꯇꯧꯋꯦ ꯁꯤ ꯅꯥꯏ ꯍꯥꯏꯕ ꯁꯤꯗ ꯑꯩꯒꯤ ꯑꯁ ꯆꯥꯛ ꯂꯥꯝꯕꯒꯨꯝ ꯇꯧꯋꯦ ꯍꯥꯏꯕꯒꯨꯝꯕ ꯍꯥꯏꯕ ꯍꯩꯇꯕꯒꯤꯀꯣ ꯃꯣꯏꯁꯦ ꯑꯗꯨꯝ ꯀꯥꯞꯇꯤ ꯀꯥꯞꯄ ꯃꯥꯜꯂꯦ ꯑꯉꯥꯡ ꯑꯗꯨꯝ ꯌꯦꯡꯂꯒꯀꯣ ꯑꯗꯨ ꯃꯅꯥꯛꯇꯗꯤ ꯎ ꯆꯥꯛ ꯈꯥꯛꯇꯕꯨꯗꯤ ꯂꯥꯝ ꯂꯝꯕ ꯌꯥꯏ ꯍꯥꯏꯕꯗꯤ ꯂꯩꯌꯦ ꯑꯗꯨ ꯑꯇꯩꯗ ꯃꯣꯏꯒꯤ ꯑꯁꯣꯟꯕꯗꯣ ꯈꯔ ꯂꯩꯕ ꯑꯉꯥꯡꯁꯤꯡꯁꯦ ꯑꯗꯨꯝ ꯀꯥꯞꯒꯜꯂꯦ ꯕ ꯑꯗꯨ ꯀꯗꯥꯏꯗꯒꯤ ꯁꯣꯏꯕ꯭ꯔꯥ
ꯍꯟꯗꯛꯁꯦ ꯀꯔꯤ ꯋꯥ ꯉꯥꯡꯕ ꯊꯣꯛꯈ꯭ꯔꯕꯅꯤꯅ ꯃꯃꯤ ꯆꯥꯛꯆꯥꯥꯁꯦ ꯍꯥꯏꯌꯦ ꯆꯥꯛꯂꯥꯝꯔꯗꯤꯀꯣ ꯆꯥꯛꯆꯥꯥꯁꯦ ꯁꯦ ꯍꯥꯏꯌꯦ ꯆꯥꯛ ꯂꯥꯃꯦ ꯍꯥꯏꯗꯦꯔ ꯆꯥꯛ ꯆꯥꯁꯦ ꯍꯥꯏꯕꯗꯨꯗ ꯑꯗꯨꯝ ꯈꯪꯈ꯭ꯔꯦꯕ
ꯑꯣ ꯑꯣ
ꯑꯗꯨ ꯑꯗꯨ ꯍꯥꯏꯔꯗꯤ ꯑꯗꯨꯝ ꯄꯤꯕꯤꯈ꯭ꯔꯦ ꯆꯥꯛ
ꯎꯝ ꯎꯝ ꯃꯆꯥꯅꯨꯄꯥꯗꯣ ꯌꯥꯝ ꯃꯁꯥ ꯐꯥꯔꯛ ꯀꯅꯤꯀꯣ ꯍꯧꯖꯤꯛꯗꯤ ꯌꯥꯝ ꯆꯥꯎꯋꯦ ꯑꯍꯦ
ꯎꯝ
ꯁꯥꯥꯡꯖꯨ ꯁꯥꯥꯡꯉꯗꯧꯔꯦ
ꯌꯥꯝ ꯀꯪꯉꯦꯗ ꯍꯟꯗꯛꯁꯦ ꯅꯥꯔꯨꯕꯗꯀꯣ
ꯎꯝ ꯑꯗꯨꯅ ꯌꯥꯝ ꯅꯣꯢꯔꯁꯨ ꯑꯉꯥꯡꯁꯤꯡꯁꯦ ꯍꯦꯛꯇ ꯃꯁꯥ ꯁꯥꯒꯠꯄꯒꯨꯝꯕ ꯂꯣꯛ ꯍꯦꯛꯇ ꯂꯥꯛꯑꯗꯤ ꯑꯗꯨꯝ ꯄꯦꯠꯊꯥꯔꯒ ꯉꯥꯏꯍꯥꯛ ꯎꯝ ꯅꯣꯝ ꯅꯣꯡꯃꯥ ꯅꯥꯔꯦ ꯍꯥꯏꯔꯗꯤ ꯃꯣꯏꯁꯦ ꯑꯗꯨꯝ ꯃꯁꯥꯁꯦ ꯀꯪꯕꯅꯦ ꯑꯗꯨ ꯍꯦꯛꯇ ꯐꯥꯕ ꯑꯗꯨꯝ ꯍꯦꯛꯇ ꯐꯒꯠꯂꯛꯄ ꯑꯗꯨꯝ ꯎꯕꯀꯣ ꯆꯤꯡꯖꯦ ꯑꯌꯥꯝꯕ ꯑꯗꯨꯃꯥꯏꯅ ꯇꯧꯋꯦ
ꯇꯧꯋꯦ ꯇꯧꯋꯦ ꯍꯣꯏ ꯍꯟꯗꯥꯛ ꯇꯤ ꯑꯥ ꯁꯦ ꯐꯖꯅ ꯆꯥꯛ ꯆꯥꯔꯦ
ꯑꯣ ꯑꯣ ꯑꯣ
ꯆꯥꯛ ꯆꯥꯗ꯭ꯔꯦ ꯍꯥꯏꯔꯒ ꯍꯤꯗꯥꯛ ꯑꯃ ꯏꯕꯤꯕꯀꯣ ꯑꯗꯣ ꯊꯛꯂꯒ ꯐꯖꯅ ꯆꯥꯔꯦ ꯆꯥꯛꯄꯨꯗꯤ ꯃꯥꯅ ꯆꯥꯛꯆꯥꯥꯕꯗ ꯎꯕꯗ ꯌꯥꯝ ꯍꯔꯥꯎꯋꯦ ꯇꯥꯗ꯭ꯔꯗꯤ ꯑꯁ ꯃꯊꯥ ꯁꯥꯕꯅꯀꯣ
ꯍꯣꯏ ꯑꯩꯈꯣꯏꯖꯨ ꯋꯥꯈꯥꯟꯁꯦ ꯃꯣꯏꯅ ꯌꯥꯝ ꯍꯥꯥꯎꯅ ꯑꯗꯨꯝ ꯆꯥꯔꯒ ꯆꯥꯅꯤꯡꯅ ꯆꯥꯔꯗꯤ ꯑꯩꯈꯣꯏꯁꯨ ꯌꯥꯝ ꯍꯔꯥꯎꯋꯦ ꯀꯣ ꯑꯉꯥꯡꯁꯤꯡꯁꯦ ꯑꯗꯨ ꯆꯥꯅꯤꯡꯗ꯭ꯔꯒ ꯀꯥꯞꯇ꯭ꯔꯁꯨ ꯍꯥꯏꯕ ꯃꯣꯏ ꯅꯤꯡꯉꯥꯏ ꯇꯧꯗ꯭ꯔꯁꯨ ꯁꯨ ꯆꯥꯛꯇꯨ ꯐꯖꯅ ꯆꯥꯗ꯭ꯔꯗꯤ ꯑꯩꯈꯣꯏꯁꯦ ꯑꯗꯨꯝ ꯋꯥꯈꯜ ꯑꯃ ꯇꯧꯋꯦꯀꯣ ꯑꯗ ꯃꯥ ꯇꯧꯒꯗ꯭ꯔꯥ ꯀꯔꯤ ꯇꯧꯔꯒ ꯃꯣꯏ ꯆꯥꯈ꯭ꯔꯒꯦꯔꯥ ꯍꯥꯏꯕ ꯋꯥꯈꯜꯗꯨꯗꯤ ꯑꯩꯈꯣꯏ ꯑꯗꯨꯝ ꯌꯥꯝ ꯈꯜꯂꯦ ꯍꯤꯍꯤ
ꯎꯝ ꯇꯧꯋꯦ ꯑꯩꯁꯨ ꯍꯟꯗꯛꯁꯤꯅ ꯑꯦꯛꯁꯄꯤꯔꯤꯌꯦꯟꯁ ꯐꯪꯉꯦ
ꯑꯣ ꯍꯣꯏ ꯍꯤꯍꯣ ꯑꯗꯨꯝ ꯃꯇꯥꯡ ꯃꯇꯥꯡ ꯇꯧꯔꯛꯀꯅꯤ
ꯍꯣꯢ
ꯑꯗꯨꯅ ꯏꯀꯥꯏꯁꯦ ꯍꯤꯡꯕꯒꯤ ꯀꯔꯤ ꯍꯥꯏꯅꯤ ꯍꯤꯡꯕꯨ ꯍꯤꯡꯉꯛꯑꯗꯤ ꯃꯊꯪ ꯃꯊꯪ ꯄꯨꯟꯁꯤꯁꯤꯗ ꯊꯦꯡꯅꯕ
ꯎꯝ ꯆꯨꯝꯃꯦ ꯍꯣꯏ ꯐꯕꯁꯨ ꯊꯦꯡꯅꯩ ꯐꯠꯇꯕꯁꯨ ꯊꯦꯡꯅꯩ
ꯍꯣꯏ ꯑꯥ ꯑꯍꯥ ꯑꯗꯨꯝ ꯊꯦꯡꯅ ꯔꯛꯀꯅꯤ ꯑꯄꯥ ꯑꯐꯠꯇꯕ ꯑꯗꯨꯝ ꯑꯗꯨꯅ ꯑꯩꯈꯣꯏꯒꯤ ꯍꯤꯡꯕ ꯃꯍꯥꯎꯁꯦ ꯈꯪꯗꯤ ꯈꯪꯕ ꯃꯥꯜꯂꯦꯗ ꯑꯗꯨꯒ ꯑꯗꯨꯝ ꯅꯨꯡꯉꯥꯏꯕ ꯈꯛꯇ ꯑꯣꯏꯔꯗꯤ ꯎꯝ ꯀꯔꯤ ꯅꯨꯡꯉꯥꯏꯕꯁꯨ ꯑꯁꯤꯃꯨꯛ ꯅꯨꯡꯉꯥꯏ ꯍꯥꯏꯕꯗꯨ ꯄꯦꯟꯅ ꯈꯪꯉ ꯈꯡꯂꯣꯏꯕꯀꯣ ꯑꯗꯨ ꯑꯋꯥꯕ ꯈꯔ ꯅꯨꯡꯉꯥꯏꯕ ꯎꯝ ꯑꯐꯥꯕ ꯐꯠ ꯐꯠꯇꯕ ꯑꯗꯨꯝ ꯊꯦꯡꯅꯔꯛꯄꯒꯤ ꯑꯁ ꯍꯤꯡꯕꯒꯤ ꯃꯍꯥꯎꯁꯦ ꯑꯁ ꯁꯨꯃꯥꯏꯅ ꯃꯤꯁꯦ ꯍꯤꯡꯕꯗꯤ ꯅꯨꯡꯥꯏ ꯅꯨꯡꯉꯥꯏꯌꯦ ꯁꯨꯃꯥꯏꯅ ꯇꯧꯗꯤ ꯅꯨꯡꯉꯥꯏꯇꯦ ꯍꯥꯏꯕꯒꯤꯀꯣ
ꯑꯣꯏꯌꯦ ꯑꯣꯏꯌꯦ
ꯎꯪꯎ ꯎꯪꯎ ꯑꯗꯨꯝ ꯑꯉꯥꯡ ꯑꯣꯏꯔꯤꯌꯦ ꯑꯗꯨꯑꯣꯏꯔꯁꯨ ꯌꯨꯝ ꯄꯥꯜꯂꯛꯄ ꯑꯉꯥꯡ ꯑꯗꯨꯝ ꯂꯩꯔꯛꯄꯀꯥꯟꯗꯗꯤ ꯑꯗꯨꯝ ꯖꯥꯠꯖꯥꯠ ꯖꯥꯇꯤ ꯑꯗꯨꯝ ꯊꯦꯡꯅꯔꯛꯏꯗꯀꯣ ꯑꯥꯗꯨ ꯋꯥꯈꯟ ꯑꯃ ꯗ ꯑꯩꯈꯣꯏꯅ ꯃꯤꯑꯣꯏꯕꯅꯤꯅ ꯑꯥꯁ ꯌꯥꯝꯅꯨꯡꯉꯥꯏꯇꯦ ꯍꯥꯏꯅ ꯈꯜꯂꯁꯨ ꯑꯃꯔꯣꯝꯗꯗꯤ ꯃꯥꯏꯅ ꯊꯦꯡꯅꯕꯁꯤꯡꯖꯦ ꯀꯩꯅꯣ ꯑꯩꯈꯣꯏ ꯍꯤꯡꯕꯒꯤ ꯎꯝ ꯄꯨꯟꯁꯤꯁꯤꯗ ꯑꯗꯨꯃꯥꯏꯅ ꯑꯩꯈꯣꯏ ꯉꯛꯇꯅꯠꯇꯦ ꯑꯗꯨꯝ ꯊꯦꯡ ꯅꯥꯔꯒ ꯂꯥꯛꯄꯉꯥꯛꯇꯅꯤ ꯍꯥꯏꯕꯒꯤ ꯒꯤ ꯋꯥꯈꯜꯗꯣ ꯑꯗꯨꯝ ꯈꯜ ꯂꯛꯑꯦ ꯑꯁꯤꯅ ꯑꯩꯈꯣꯏꯕꯨ ꯑꯥꯍꯪ ꯍꯦꯟꯅ ꯐꯍꯟꯕꯥ ꯀꯣ ꯅꯨꯡꯉꯥꯢꯍꯟ ꯈꯟꯕ ꯑꯗꯨꯝ ꯄꯨꯔꯛꯄ ꯃꯇꯝꯖꯨ ꯂꯩꯗꯀꯣ
ꯎꯪ ꯍꯣꯏ ꯍꯣꯏ ꯆꯨꯝꯃꯦ
ꯎꯝ ꯑꯗꯨ ꯀꯩꯅꯣ ꯃꯄꯥꯗꯨꯗꯤ ꯃꯥꯗꯤꯑꯗꯨꯝ ꯊꯕꯛ ꯆꯠꯊꯣꯛ ꯄꯨ꯭ꯔꯣ
ꯑꯥꯎ ꯃꯥꯗꯤ ꯌꯨꯝꯂꯩꯇ꯭ꯔꯦ ꯆꯠꯄꯅ ꯊꯕꯛ ꯌꯥꯝꯃꯦ ꯍꯥꯏꯅ ꯑꯗꯨꯝ ꯆꯠꯂꯒ ꯂꯩꯌꯦ
ꯆꯠꯊꯣꯛꯇ꯭ꯔꯁꯨ ꯀꯩꯅꯣ ꯇꯧ ꯃꯣꯏꯒꯤ ꯊꯕꯛꯇꯤ ꯑꯗꯨꯝ ꯆꯠꯊꯣꯛꯄꯗꯣ ꯑꯣꯏꯕꯅꯤꯅꯦꯀꯣ ꯑꯩꯈꯣꯏꯁꯨꯅꯦ ꯑꯌꯨꯛ ꯉꯟꯇꯥ ꯆꯠ ꯇ꯭ꯔꯁꯨ ꯑꯗꯨꯝ ꯃꯣꯏ ꯑꯣꯐꯤꯁꯀꯤ ꯃꯤ ꯊꯦꯡꯅꯁ ꯁꯦ ꯍꯥꯏꯕꯒꯨꯝꯕ ꯇꯧꯔꯗꯤ ꯄꯨꯡ ꯇ꯭ꯔꯨꯛ ꯇ꯭ꯔꯦꯠꯇ ꯑꯃꯨꯛ ꯍꯜꯂꯛꯄ ꯃꯇꯝ ꯃꯥꯖꯨ ꯑꯗꯨꯝ ꯂꯩꯌꯦ ꯉꯔꯥꯡꯗꯨꯖꯨ ꯏꯆꯥ ꯅꯨꯄꯥꯅ ꯅꯨꯡꯊꯤꯜꯗ ꯆꯥꯛ ꯆꯥꯗꯕꯒꯤ ꯐꯣꯟ ꯇꯧꯔꯒ ꯑꯥꯁ ꯐꯣꯟ ꯇꯧꯃꯜꯂꯦ ꯂꯥꯛꯑꯔꯣꯏ ꯍꯥꯏꯅ ꯍꯥꯏꯕꯗꯨꯗ ꯃꯥꯖꯦ ꯆꯥꯛꯂꯝꯕꯒꯤ ꯆꯥꯔꯦ ꯁꯤꯔ ꯍꯥꯏꯅ ꯍꯦꯛꯇ ꯑꯩꯈꯣꯏꯅꯤꯖꯦ ꯆꯥꯅꯤꯡꯉꯥꯏ ꯍꯣꯠꯅꯔꯤꯉꯥꯏꯗ ꯑꯃꯨꯛ ꯂꯥꯛꯑꯦ
ꯑꯩꯈꯣꯏꯅꯤꯅ ꯃꯤꯊꯦꯡꯅꯔꯗꯤ ꯊꯦꯡꯒꯗ꯭ꯔꯥ ꯍꯥꯏꯅ ꯉꯥꯏ-ꯉꯥꯏꯔꯒ ꯑꯗꯨ ꯂꯥꯛꯑꯔꯣꯏ ꯍꯥꯏꯅ ꯈꯜꯂꯒ ꯇꯧꯔꯝꯗꯥꯏꯗꯑꯃꯨꯛ ꯍꯜꯂꯛ ꯗꯥ ꯢꯆꯥꯅꯨꯄꯥꯅ ꯂꯥꯛꯑꯔꯣꯏ ꯍꯥꯏꯔꯒꯅ ꯃꯥꯁꯨ ꯑꯃꯨꯛ ꯍꯦꯛ ꯂꯥꯛꯑꯒ ꯑꯩ ꯆꯥꯛ-ꯆꯥꯅꯤꯡꯗꯦ ꯅꯣꯏꯅꯤꯍꯥꯟꯅ ꯆꯥꯔꯣ ꯍꯥꯏꯌꯦ ꯑꯥꯁ ꯑꯩꯈꯣꯏꯅꯤ ꯈꯛꯇꯥ ꯆꯥꯅꯤꯡꯗꯕꯒꯤ
ꯃꯣꯏꯗꯤ ꯃꯄꯥꯟ ꯊꯣꯛꯂꯨꯕꯅꯤꯅ ꯑꯗꯨꯝ ꯆꯠꯆꯠ- ꯆꯠꯂꯒ ꯋꯥꯔꯤ ꯁꯥꯕ ꯇꯧꯕꯗꯨꯗ ꯑꯥ ꯑꯗꯨꯝ ꯆꯥꯛꯁꯨ ꯂꯥꯝꯔꯛꯑꯦꯕ ꯃꯄꯥꯟꯗꯨꯗ ꯑꯆꯣꯏ꯭ ꯑꯄꯥ ꯆꯥꯕ ꯀꯥꯟꯗ ꯌꯨꯝ ꯍꯜꯂꯛꯄꯗꯗꯤ ꯃꯍꯧꯁꯥꯅꯤ ꯃꯣꯏꯒꯤ ꯑꯁꯦ
ꯑꯥꯁ ꯑꯩꯈꯣꯏꯅꯤ ꯈꯛꯇ ꯆꯥꯕ ꯅꯨꯡꯉꯥꯏꯇꯦꯅ ꯅꯪ ꯉꯥꯏ -ꯉꯥꯏꯔꯒ ꯅꯪ ꯆꯥꯅꯤꯡꯗꯦ ꯍꯥꯏꯌꯦ ꯎꯪꯝ ꯍꯥꯎꯕ- ꯍꯥꯎꯇꯕ ꯃꯤꯌꯥꯝ ꯑꯗꯨꯝ ꯆꯥꯃꯤꯟꯅꯔꯗꯤ ꯋꯥꯈꯜ ꯈꯔ ꯅꯨꯡꯉꯥꯏꯌꯦ ꯉꯥꯏꯔꯒ ꯑꯥꯁ ꯑꯩ ꯏꯔꯨꯁꯨ-ꯏꯔꯨꯅꯤꯡꯉꯦ ꯃꯁꯛ ꯁꯥꯥꯁꯦ ꯍꯟꯗꯛꯇꯤ ꯃꯥꯖꯦ ꯅꯣꯏꯈꯠꯂꯛꯄꯀꯣ ꯏꯪꯁꯟꯂꯛꯑꯦ ꯑꯗꯨꯅ ꯑꯩ ꯑꯦꯛꯁꯔꯁꯥꯏꯖ ꯇꯧꯗꯕ ꯌꯥꯗꯦꯅ ꯃꯥ